ꯉꯁꯛ ꯑꯅꯤꯗꯣ ꯑꯩꯅ ꯂꯩꯔꯛꯄꯗꯣ ꯎꯍꯧꯕ꯭ꯔꯥ ꯈꯨꯐꯖꯕ ꯅꯣꯏ ꯇꯥꯁꯨꯅꯦ ꯐꯖꯩꯕ ꯆꯥꯛ ꯍꯦꯟ ꯂꯣꯏꯅꯃꯛ ꯆꯥꯏꯍ ꯂꯣ ꯑꯗꯨꯔꯤꯕ
ꯑ ꯀꯥꯏꯗꯅꯣ ꯑꯩꯗꯤ ꯍꯦꯛꯇ ꯈꯣꯡꯒ꯭ꯔꯥꯎ ꯈꯟꯐꯝ ꯈꯪꯉꯛꯇ꯭ꯔꯕꯅꯤ ꯃꯤ
ꯈꯣꯡꯒ꯭ꯔꯥꯎꯗꯨꯗꯤ ꯑꯩꯁꯨ ꯆꯥꯔꯣꯏꯕ ꯀꯝꯕ꯭ꯔꯥ ꯑꯗꯨꯒꯤ ꯑꯩ ꯌꯦꯡꯗꯤ ꯌꯦꯡꯉꯝꯕꯅꯦꯕ ꯑꯄꯥꯕ ꯅꯨꯡꯉꯥꯏꯒꯗꯕ ꯌꯥꯍꯧꯋꯦꯕ ꯋꯥꯛꯀꯤꯡ ꯆꯠꯄꯗ ꯁꯦꯠꯄ ꯑꯗꯣ ꯅꯨꯡꯉꯥꯏꯔꯣꯏꯗꯕ ꯌꯥꯗꯦ ꯑꯗꯨꯒꯤꯅꯦꯕ
ꯃꯊꯪ ꯁꯟꯗꯦ ꯆꯠꯄꯗ ꯈꯜꯂꯛ ꯇꯥꯕꯅꯦ
ꯃꯊꯪ ꯃꯊꯪ ꯁꯟꯗꯤ ꯏꯌꯥꯡ ꯀꯪꯅꯤ
ꯋꯥꯀꯤꯁꯤꯇ ꯁꯤ
ꯃꯥꯅꯤꯅꯦ ꯍꯞꯇꯥ ꯋꯥꯋꯀꯤꯡ ꯆꯦꯜꯂꯒ ꯁꯟꯗꯦ ꯁꯟꯗꯦ ꯅꯨꯃꯤꯠꯇ ꯀꯤꯂꯣꯔꯤ ꯀꯦꯖꯤ ꯀꯦꯖꯤ ꯆꯥꯁꯤꯟꯕꯅꯦ ꯑꯩꯈꯣꯏꯅ ꯇꯧꯔꯤꯁꯦ
ꯑꯗꯨꯅꯦ ꯑꯩꯁꯦ ꯅꯨꯡꯉꯥꯏꯔꯤꯕ
ꯑꯩꯈꯣꯏ ꯃꯨꯛꯠ ꯉꯥꯏ ꯂꯩꯄꯗꯦ ꯅꯪꯒꯤ ꯇꯥꯡꯁ ꯀꯌꯥ ꯁꯨꯔꯒꯦ
ꯑꯃ ꯍꯣꯏ
ꯑꯩꯗꯤ ꯑꯅꯤꯇ ꯉꯥꯏꯔꯦ ꯅꯪꯣꯟ ꯅꯪꯉꯣꯟꯗ ꯇꯧꯔꯒꯗꯤ ꯃꯔꯤ ꯍꯧꯖꯤꯛꯁꯤꯒ ꯃꯔꯤ ꯁꯨꯔꯅꯤꯅ
ꯎꯝ
ꯑꯗꯨꯒ ꯃꯉꯥ ꯆꯤꯅꯥꯎꯗ ꯑꯃꯨꯛ ꯇꯧꯔꯒ
ꯀꯦꯂꯣꯔꯤ ꯍꯟꯊꯅꯤꯡꯉꯥꯏ ꯀꯩꯅꯣꯣꯏꯗ ꯃꯃꯥꯡ ꯀꯩꯅꯣꯣꯔꯣꯝꯗ ꯃꯣꯏ ꯌꯣꯟꯕ ꯀꯩꯀꯥ ꯂꯥꯛꯑꯦꯕꯀꯣ
ꯑ ꯌꯥꯔꯦ ꯃꯣꯏꯒꯤꯗꯣ ꯌꯥꯔꯦ
ꯀꯥꯟꯅꯗꯣꯏꯔ ꯀꯥꯅꯔꯣꯏꯗꯣꯏꯔꯗꯤ ꯈꯪꯗꯕ
ꯂꯥꯛꯏꯕ ꯀꯥꯡꯕꯨꯗꯣ ꯅꯥꯔꯛꯑꯀꯥꯟꯗ ꯗꯣꯛꯇꯔꯅ ꯂꯣꯏ ꯂꯥꯏꯌꯦꯡꯗꯣꯏ ꯉꯥꯛꯇꯅꯦꯕꯦꯝꯕ ꯃꯣꯏꯒꯤ ꯍꯤꯗꯥꯛꯇꯣ ꯆꯥꯔꯒ ꯑꯩꯗꯤ ꯁꯤꯅ ꯐꯔꯅꯤꯅ ꯑꯝꯇ ꯂꯩꯔꯣꯏ
ꯀꯪꯊꯣꯛꯄ ꯈꯣꯠꯄꯗꯤ ꯐꯩꯌꯦ ꯆꯨꯝꯕ꯭ꯔꯥ ꯂꯥꯝꯕ꯭ꯔꯥ ꯈꯪꯗꯦ
ꯈꯔꯗꯤ ꯌꯨꯝ ꯐ ꯇꯥꯕꯅꯤ ꯀꯩꯅꯣ
ꯃꯥꯏ ꯕꯤꯦꯅꯤꯐꯤꯠꯇꯣ ꯑꯃꯨꯛ ꯌꯦꯡꯕꯅꯦ ꯒꯨꯒꯜꯗꯒꯤ ꯑꯗꯨ ꯐꯗꯤ ꯐꯩꯌꯦꯕ ꯃꯣꯏꯒꯤꯗꯣ
ꯈꯪꯗꯦ ꯅꯪ ꯁꯤꯖꯤꯟꯅꯒꯦ ꯍꯥꯏꯔꯒ ꯂꯩ ꯇꯂꯦ ꯑꯗꯨ ꯂꯩꯔ ꯉꯔꯥꯡ ꯉꯁꯥꯏꯒꯤ ꯁꯦꯡꯗꯣꯛꯄꯩꯗꯣ ꯑ ꯇꯨꯀꯁꯗ꯭ꯔꯛꯑꯅꯤꯗꯣ ꯅꯨꯄꯤꯗꯣ ꯌꯦꯡꯉꯤꯕ ꯅꯨꯄꯤꯗꯣ ꯀꯊꯤꯗꯣ
ꯑꯗꯨꯅꯦ ꯑꯩꯁꯦ ꯑꯗꯨꯗꯨꯒ ꯑꯗꯨꯗꯨꯒ ꯑꯉꯥꯡꯒ ꯀꯥꯁꯨ ꯂꯩꯔꯦ ꯈꯣꯠꯂꯦ ꯍꯥꯏꯌꯦ ꯅꯨꯄꯤꯗꯨꯒꯤꯁꯨ
ꯅꯨꯄꯤꯗꯨꯅ ꯅꯨꯄꯤꯗꯨꯗꯣ ꯂꯩꯀꯥꯏꯗ ꯑꯣꯡꯕꯖꯥꯠꯅꯦꯕ ꯑꯗꯨꯒ ꯅꯨꯄꯥ ꯅꯨꯄꯥꯗꯨꯅ ꯃꯥꯏ ꯅꯨꯄꯥꯗꯨꯅ ꯑꯇꯣꯞꯄ ꯅꯨꯄꯤ ꯑꯃ ꯂꯧꯔꯒ ꯂꯩꯈ꯭ꯔꯕ ꯃꯥꯅ ꯃꯆꯥꯒ ꯃꯄꯥꯝꯗ ꯂꯩꯕ ꯃꯥꯜꯂꯦꯕ ꯃꯥꯏꯗꯣ
ꯋꯥ
ꯑꯗꯣ ꯃꯉꯣꯟꯗ ꯐꯪꯉꯕ ꯆꯩꯅꯥꯅꯦ ꯍꯥꯏꯕ ꯄꯣꯠꯇꯣ ꯑꯗꯨ ꯃꯤꯗꯣ ꯌꯥꯝ ꯃꯥꯅ ꯁꯟꯗꯣꯛꯄꯗꯤ ꯑꯣꯏꯗꯣꯏꯅꯦꯕ ꯄꯣꯠꯇꯣ
ꯎꯝ ꯃꯥꯅꯦ ꯃꯥꯅ ꯁꯨꯝ ꯂꯣꯏꯅꯔꯛꯑꯕꯅꯤꯅ ꯈꯔ ꯈꯝꯕꯜꯂꯛꯄ ꯍꯣꯏ ꯈꯔꯁꯨ ꯈꯪꯍꯟꯅꯤꯡꯛꯄ ꯌꯧꯔꯝꯃꯅꯤꯕ
ꯃꯥꯒꯤ ꯃꯥꯒꯤ ꯆꯦꯠꯀꯤ ꯀꯩꯅꯣꯗꯒꯤꯅꯦꯕ ꯏꯁꯀ꯭ꯔꯤꯟ ꯁꯣꯠ ꯊꯣꯛꯂꯛꯏꯕ ꯃꯌꯥꯝꯁꯦ
ꯃꯥꯅꯦ ꯑꯗꯨ ꯉꯛꯇ꯭ꯔꯣ ꯍꯥꯏꯕꯅꯤꯗꯣ ꯃꯥꯥꯟꯅ ꯃꯥꯥꯟꯅꯕ ꯁꯛ ꯇꯥꯃꯤꯟꯅꯩ ꯑꯩꯒꯤ ꯇꯥꯏꯞꯇꯣꯛ ꯅꯨꯄꯥꯗꯨꯁꯨ ꯑꯗꯨꯝ ꯈꯪꯉꯤꯅꯦ
ꯐꯨꯅꯤꯡꯗ꯭ꯔꯣ ꯁꯛꯇꯣꯏꯅꯤ ꯃꯃꯤꯠꯀ ꯏꯄꯣꯝ ꯄꯣꯝꯗꯅ
ꯑꯩꯗꯤ ꯈꯣꯏꯗꯧ ꯆꯥꯎꯒꯠꯄꯅ ꯑꯗꯨꯗꯤ ꯋꯥ ꯉꯥꯡꯕ ꯌꯥꯝ ꯍꯩꯑ ꯅꯨꯄꯤꯗꯨꯁꯨ
ꯅꯨꯄꯥꯗꯨꯁꯨ ꯁꯦꯡꯇꯣꯛꯑꯅꯤꯅ ꯇꯧꯏꯗꯣ ꯏꯀꯥꯏꯕ ꯑꯃ ꯈꯪ ꯈꯪꯗꯦ ꯃꯪ ꯃꯔꯨꯒ ꯍꯥꯏ ꯍꯥꯏꯒꯠꯂꯒ ꯅꯣꯟꯖꯕ ꯑꯃ ꯌꯥꯎꯗ꯭ꯔꯔꯤ ꯍꯥꯏꯕ ꯃꯥꯏꯗꯣ ꯃꯔꯨ ꯏꯍ ꯍꯥꯏꯒꯠꯂꯒ ꯀꯔꯤ ꯊꯣꯛꯋꯦ ꯄꯨꯕꯨꯁꯨꯁ ꯁꯅ ꯈꯣꯟꯗꯤꯤ
ꯑꯗꯨ ꯐꯤꯕꯝꯅꯤꯅꯦ ꯃꯥꯅ ꯇꯧꯔꯤꯁꯦ
ꯑꯗꯒꯤꯗꯤ ꯏꯁ ꯀꯩꯅꯣꯒꯤ ꯇꯥꯏꯞꯇ ꯃꯥꯅ ꯃꯥꯂꯣꯏ ꯄꯥꯜꯂꯕ ꯁꯪꯁꯥꯔꯁꯦ ꯑꯃꯗꯁꯨ ꯍꯥꯏꯗꯤ ꯑꯩꯅ ꯌꯥꯝ ꯅꯨꯡꯁꯤꯔꯨꯔꯦ ꯍꯥꯏꯗꯣꯏꯅꯤ ꯚꯤꯗꯤꯑꯣꯗ ꯒꯥꯏꯠ ꯇꯧꯔꯒ ꯑꯃꯁꯨ ꯊꯥꯒꯠ
ꯍꯣ ꯍꯣ ꯑꯗꯨꯅꯦ ꯍꯥꯏꯁꯦ ꯑ ꯃꯌꯥꯝꯗ ꯍꯥꯏꯖꯍꯟꯗꯣꯏꯅꯤ ꯀꯩꯅꯣ ꯇꯧꯕꯒꯤ ꯈꯣꯠꯄꯒꯤ ꯅꯪꯗꯣ ꯁꯤꯕꯤꯌꯣ ꯈꯣꯠꯂꯣ ꯍꯥꯏꯅ ꯍꯥꯏꯖꯍꯟꯗꯣꯏ ꯍꯥꯏꯖꯗꯣꯏꯅꯤ ꯈꯣꯠꯇꯣꯏꯅꯤ ꯀꯥꯏꯅ ꯇꯧꯔꯒ ꯏꯁꯀ꯭ꯔꯤꯟ ꯁꯣꯠꯣꯠꯂꯔꯒ ꯊꯥꯒꯠ ꯑꯗꯨꯗꯩ ꯃꯃꯥꯏꯗ ꯏꯀꯥꯏꯗꯖꯔꯕ ꯑꯗꯨꯕꯨ
ꯑꯗꯨ ꯅꯨꯄꯤꯗꯨꯅ ꯁꯟꯇꯣꯔꯛꯏ ꯅꯨꯄꯤꯗꯨ ꯅꯨꯄꯥꯗꯣ ꯄꯥꯝꯃꯛꯏꯅꯦꯕ ꯍꯥꯏꯗꯤ ꯀꯩ ꯍꯥꯏꯅꯤ ꯁꯣꯁꯦꯜ ꯃꯦꯗꯤꯌꯥꯗ ꯈꯔ ꯏꯟꯐ꯭ꯂꯨꯌꯦꯟꯁꯔ ꯑꯣꯏꯔꯦ ꯈꯣꯠꯂꯦ ꯀꯥꯏꯅ ꯇꯧꯔꯒ ꯄꯥꯝ ꯆꯅꯦꯕ ꯃꯣꯇꯦꯖꯤꯦ
ꯃꯥꯅꯦ ꯂꯣꯟꯅꯁꯨ ꯑꯃꯨ ꯂꯣꯟꯅꯁꯨ ꯑꯃꯨꯛ ꯄꯥꯝꯃꯛꯇ꯭ꯔꯕꯅꯦꯕ
ꯑꯃꯨꯛ ꯑꯉꯥꯡꯒꯤ ꯑꯉꯥꯡꯒꯤ ꯋꯥꯈꯜꯅꯦ ꯍꯥꯏꯕ ꯃꯣꯏꯅ ꯇꯩꯗꯣ ꯍꯦꯛꯇ ꯂꯧꯅ ꯂꯩꯅ ꯌꯥꯔꯗꯕꯩ ꯇꯥꯏꯞꯇ ꯀꯥꯔ ꯑꯃꯕꯨ ꯊꯧꯔꯗꯤ ꯌꯥꯔꯔꯕ ꯇꯗ ꯍꯥ
ꯑꯗꯨꯅꯦ ꯊꯥ ꯊꯧꯔꯝꯃꯗꯤ ꯀꯃꯥꯏꯅ ꯇꯧꯕ ꯑꯗꯨ ꯇꯧꯋꯔꯤꯗꯣ
ꯎꯝ ꯑꯗꯣ ꯑꯗꯨ ꯊꯥꯒꯤꯗꯤ ꯑꯩꯈꯣꯏ ꯁ꯭ꯋꯥꯏꯗ ꯑꯗꯨꯝ ꯂꯩꯔꯦ ꯈꯔ
ꯁꯋꯥꯏꯗ ꯁ ꯏꯔꯥꯞ ꯂꯥꯞꯇꯕꯤꯗ ꯃꯣꯏ ꯀꯞꯅ ꯈꯨꯡꯅ ꯃꯌꯥꯝꯗꯣ ꯀꯩꯝ ꯍꯥꯏꯅꯔꯛꯇ꯭ꯔ ꯃꯥꯜꯂꯤꯅꯦ
ꯀꯔꯝ ꯀꯥꯟꯒꯤꯅꯣ
ꯇꯥꯅꯤꯡꯕꯅꯤ ꯏꯁ ꯆꯠꯂꯝꯗꯥꯏꯒꯤ ꯀꯞꯅ ꯈꯣꯡꯅ ꯌꯥꯎꯔꯃꯅꯤ ꯍꯥꯏꯗꯨꯗꯤ ꯃꯤ ꯑꯍꯟꯈꯩꯅꯕꯨ ꯍꯥꯏꯔꯕꯅꯤ ꯑꯗꯨꯗꯤ ꯀꯞꯅꯕ ꯌꯥꯎꯔꯝꯃꯅꯤꯅ
ꯀꯅꯥ ꯀꯩꯅꯣ ꯍꯥꯏ ꯀꯅꯥ ꯍꯥꯏꯅꯣꯁꯦ
ꯑꯁ ꯃꯣꯏꯁꯤꯗ ꯀꯩꯅꯣ
ꯍꯣꯏꯅꯦ ꯀꯞꯅ ꯌꯥꯎ ꯑꯍꯟꯗꯣ ꯀꯅꯥꯅꯣ ꯍꯥꯏꯕ ꯈꯅꯕ ꯌꯥꯎꯅꯔꯝꯅꯤ ꯍꯥꯏꯗꯣ ꯃꯣꯏꯁꯨ ꯃꯁꯤꯡꯆꯤꯟꯗꯤ ꯄꯨ ꯌꯥꯎꯔꯤꯕ ꯃꯣꯏꯁꯤ ꯀꯣꯂꯨꯞꯁꯤꯁꯨ
ꯅꯨꯄꯥꯅꯕꯨ ꯅꯨꯄꯥ ꯑꯍꯟ ꯑꯍꯟ ꯅꯨꯄꯥꯈꯩꯅꯕꯨ ꯍꯥꯏꯒꯠꯂꯛꯑꯕꯅꯤ
ꯑ ꯇ ꯍꯥꯏꯗꯖꯨ ꯃꯣꯏꯗꯤ ꯁꯨꯅꯥ ꯀꯥꯟ ꯀꯣꯠꯂꯨꯞꯁꯤꯅ ꯈꯔꯁꯨ ꯍꯥꯟꯒꯜꯂꯦꯕ ꯑꯗꯨꯒꯕꯁꯨ ꯑꯩꯈꯣꯏꯁꯨ ꯍꯥꯏꯗꯤ ꯍꯥꯏꯗꯦ ꯍꯥꯏꯕ ꯑꯗꯨꯒꯨꯝꯕꯗꯣ ꯍꯥꯏꯕ꯭ꯔꯣꯅꯦ
ꯍꯥꯏꯅꯗꯦ ꯑꯗꯨꯝ ꯑꯗꯨꯗꯤ ꯍꯣꯏ ꯀꯞꯅꯕꯨꯗꯤ ꯌꯥꯔꯝꯃꯅꯤꯅ ꯍꯥꯏꯀꯣ
ꯍꯥꯏ ꯋꯥꯅꯤ ꯑꯗꯨ ꯑꯩꯈꯣꯏꯅ ꯍꯥꯏꯕ ꯋꯥꯅꯤ ꯑꯍꯟꯈꯩꯅꯗꯤ ꯀꯩꯁꯨ ꯀꯩꯅꯣ ꯇꯧꯔꯦꯗꯗꯥ ꯑꯩ ꯈꯤꯇꯪ ꯍꯥꯏꯔꯒ ꯌꯥꯝ ꯀꯩꯅꯣ ꯇꯧꯗꯦ ꯍꯥꯏꯕ ꯑꯗꯨ ꯃꯣꯏꯒꯤꯗ ꯊꯋꯥꯏ ꯌꯥꯎꯁꯜꯂꯦꯕ ꯑꯗꯨꯇ ꯃꯩ ꯌꯥꯡꯁꯜꯂꯦꯕ ꯃꯣꯏꯗꯤ ꯃꯤꯅ ꯉꯥꯡꯉꯑꯗꯤ ꯑꯃꯨꯛ ꯁꯥꯎꯋꯦꯕ ꯃꯣꯏꯁꯦ ꯀꯣ ꯑꯗꯨ ꯃꯣꯏꯁꯨ ꯑꯍꯦꯟꯕ ꯈꯔ ꯑꯗꯨꯝ ꯇꯥꯡꯉꯦꯕ ꯑꯩꯅ ꯈꯟꯕꯗ ꯃꯔꯤꯁꯤꯡꯁꯦ ꯃꯣꯏꯅꯗ ꯇ ꯇꯁꯤ ꯀꯠꯅꯕ ꯍꯟꯗꯕ
ꯕꯤꯔꯅꯤ
ꯂꯣꯏ ꯁꯤꯡ ꯈꯔ ꯌꯥꯡꯉꯦ ꯑꯩꯈꯣꯏꯅ ꯈꯪꯗꯦ ꯑꯩꯈꯣꯏꯅ ꯃꯣꯏꯅ ꯍꯧꯔꯛꯑꯀꯥꯟꯗ ꯊꯤ ꯊꯤ ꯉꯥꯟ ꯊꯠꯄꯤꯕꯅꯤꯗꯅ ꯑꯩꯗꯤ ꯌꯨꯇꯨꯕ ꯑꯣꯏꯅ ꯍꯥꯡꯉꯅꯤ ꯗꯥꯣꯛꯧꯕ ꯁꯥꯟꯅꯔꯒꯦ ꯎꯝ ꯍꯥꯡꯉꯣ ꯍꯣꯏ ꯅꯪꯒꯤꯁꯨ ꯚꯔꯅꯥ ꯁꯦꯀꯦꯟ ꯍꯦꯟ ꯑꯃ ꯂꯩꯔꯁꯦ
ꯍꯣꯏ ꯍꯕꯤꯗ
ꯅ ꯁꯄꯅꯥꯁꯤꯀꯤꯦꯅꯤꯅ
ꯑꯗꯨꯒ ꯑꯁ ꯑꯄꯤꯛꯄ ꯅꯨꯄꯤꯗꯤ ꯂꯥꯏꯔ ꯒꯥꯏꯅ ꯇꯧꯕꯒꯤ ꯐꯤꯕꯝꯗꯨ ꯑꯗꯨꯝ ꯂꯥꯛꯇꯔꯤꯕ
ꯇꯨꯃꯤꯟꯅꯟꯅꯉꯥꯛꯇ ꯂꯩꯕꯤꯒꯅꯤ ꯑꯩꯈꯣꯏ ꯁ꯭ꯋꯥꯏꯁꯦ
ꯅꯗꯥꯏꯗꯤ ꯌꯥꯝ ꯂꯥꯡꯕ꯭ꯔꯥ
ꯂꯥꯡꯉꯦ ꯃꯊꯣꯡ ꯈꯪꯗꯕ ꯑꯉꯥꯡ ꯅꯨꯄꯥ ꯃꯆꯥ ꯑꯃ ꯌꯥꯎꯔꯤ ꯕꯁꯥꯏꯒꯤ ꯄꯩꯁꯥ ꯁꯨꯆꯠ ꯁꯠꯅꯤꯡꯗꯕ
ꯑꯗꯨꯃ ꯃꯣꯠ ꯑꯗꯨꯒꯨꯝꯕ ꯃꯑꯣꯡ ꯃꯗꯗ ꯇꯧꯔꯛꯀꯅꯣ ꯍꯥꯏꯕ ꯅꯠꯇ꯭ꯔꯣ
ꯍꯥꯏꯔꯕꯅꯤ ꯇꯥꯗꯦ ꯁꯤ ꯀꯩꯗꯧꯣ ꯀꯩꯅꯣ ꯌꯧ ꯍꯟꯕꯤꯌꯦ ꯇꯥꯗꯦ ꯇꯥꯗꯦ ꯑꯩꯈꯣꯏ ꯁ꯭ꯋꯥꯏꯁꯤ ꯑꯦꯋꯦꯔꯅꯦꯁ ꯆꯝꯃ ꯈꯔ ꯋꯥꯠꯂꯤ ꯅꯪꯒꯤ ꯅꯃꯥꯟꯅꯕꯤ ꯅꯪꯒꯤ ꯅꯃꯥꯟꯅꯕꯤ ꯑꯃ ꯂꯩꯕꯁꯤꯁꯨ ꯈꯔ ꯑꯝꯇ ꯍꯥꯏꯌꯨꯗꯅ
ꯑꯩꯒꯤ ꯏꯃꯥꯟꯅꯕꯤꯗꯣ ꯇꯜꯂꯦ ꯍꯥꯏꯗꯤ ꯃꯥꯗꯤ ꯑꯉꯥꯎꯕꯤꯅꯦ
ꯍꯣꯏꯗ ꯃꯥꯗꯤ ꯀꯔꯣꯔꯄꯇꯤꯅꯦ ꯃꯄꯥꯗꯒꯤ ꯑꯗꯨꯝ ꯆꯨꯞꯄꯁ ꯌꯥꯏ ꯀꯁꯟꯅ ꯀꯁꯠꯇ꯭ꯔ ꯎꯝ
ꯀꯦꯕꯕꯨ ꯀꯜꯂꯗꯤ ꯑꯗꯨꯝ ꯆꯨꯞꯄ ꯐꯪꯉꯦ ꯃꯥ ꯃꯥ ꯈꯜꯂꯤ
ꯍꯣꯏ ꯃꯅꯤꯍꯥꯔ
ꯇꯥꯃꯨꯒꯥꯟꯗꯤꯤ
ꯎꯝ ꯆꯃꯨ
ꯃꯒꯥꯟ ꯗ ꯃꯍꯥꯇꯃꯥ ꯒꯥꯟꯙꯤꯖꯤꯗ ꯑꯩꯈꯣꯏꯅ ꯐꯥꯗꯔ ꯑꯣꯐ ꯗ ꯅꯦꯁꯟꯅ ꯁꯨꯝ ꯍꯥꯏꯕꯤꯕ ꯋꯥꯅꯤ ꯑ ꯄꯩꯁꯥꯗ ꯌꯥꯎꯕꯅꯤꯅ ꯄꯥꯝꯃꯦ ꯍꯥꯏꯃꯗꯤ
ꯃꯥꯅꯦ ꯐꯗ꯭ꯔ
ꯎꯝ ꯇ ꯄꯣꯠ ꯂꯩꯕ ꯌꯥꯕ ꯃꯅꯥꯗꯨꯗ ꯌꯥꯎꯕ ꯃꯀꯣꯛ ꯇꯥꯡꯕꯗꯨꯅꯦ ꯑꯩꯈꯣꯏꯅ ꯄꯥꯝꯃꯛꯏꯆꯦ ꯍꯧꯖꯤꯛ
ꯑꯗꯨꯏ ꯃꯅꯥꯒꯗꯣꯉꯣ ꯄꯩꯒꯦ ꯂꯩꯔꯗꯤꯍ
ꯁꯨꯀꯣꯏꯝ ꯀꯣꯟꯅꯗꯣꯏ ꯃꯥꯟꯗꯦ ꯄꯔꯤꯈꯩ ꯊꯝꯝꯕꯁꯨ ꯂꯣꯏꯁꯟꯃ ꯁꯨꯀꯝ ꯀꯣꯟꯅꯗꯣꯏ ꯃꯥꯟꯗꯦ
ꯑꯗꯨꯝ ꯅꯣꯏꯒꯤꯅꯤ ꯍꯥꯏꯁꯤꯅꯦ ꯑꯩ ꯋꯥꯂꯣꯏꯔꯦ
ꯎꯝ ꯑꯩꯗꯤ ꯅꯔꯁ ꯑꯣꯏꯕ ꯆꯠꯄꯗ ꯅꯔꯁ ꯇ꯭ꯔꯦꯅꯤꯡꯗꯣ ꯈꯔ ꯌꯥꯎꯔꯛꯑꯅꯤ ꯍꯟꯇꯛ ꯌꯥꯡ ꯈꯔꯗꯤ ꯈꯪꯗ꯭ꯔꯅꯤ ꯁꯣꯏ ꯁꯣꯏꯗꯅ ꯠꯇ ꯔꯖ ꯑꯩꯈꯣꯏꯕꯥ ꯃꯣꯏꯗ ꯆꯠꯄꯗꯣ ꯑꯣ
ꯋꯥꯥꯛꯀꯤꯡ ꯆꯠꯁꯦ ꯋꯥꯋꯥꯛꯀꯤꯡ ꯆꯠꯁꯦꯅ ꯁꯨꯡꯛ ꯌꯥꯥꯗꯦ ꯌꯥꯗꯕꯤꯗ
ꯌꯥꯗꯠꯇꯣꯏꯅꯤ ꯀꯩꯅꯣ ꯑꯩꯗꯤ ꯊꯥ ꯃꯨꯛꯇꯤ ꯁꯪꯉꯔꯣꯏ ꯑꯗꯣ ꯑꯩꯒꯤ ꯏꯅꯥꯎꯅꯨꯄꯤꯁꯤꯒ ꯅꯪꯒ ꯇꯨꯋꯁꯟ ꯇꯧꯔꯝꯒꯗꯕꯅꯤꯀꯣ ꯑꯉꯥꯡ
ꯅ
ꯌꯥꯔꯣꯏ ꯌꯥꯔꯣꯏ ꯇꯧꯔꯝꯃꯣ
ꯑꯩꯗꯤ ꯑꯦꯛꯁꯔꯁꯥꯏꯁ ꯇꯧꯔꯨꯔꯒ ꯇꯧꯔꯒ ꯆꯥꯛꯁꯤꯦ ꯕꯣꯔꯥ ꯍꯔ ꯆꯥꯛꯈꯠꯂꯕꯅꯤꯅ ꯄꯨꯛꯇꯗꯤ ꯇꯥꯏꯅꯈꯠꯂꯛꯇꯅ
ꯎ
ꯉꯁꯥꯏꯒꯤꯗꯣ ꯐꯤꯔꯣꯟꯝ ꯐꯖꯕ ꯗꯤ ꯌꯥꯎꯣꯏ ꯃꯃꯜꯗꯤ ꯈꯔ ꯀꯟꯕ ꯃꯥꯜꯂꯦ ꯍꯥꯏꯅ ꯈꯟꯕꯗ
ꯀꯂ
ꯎꯗꯣ ꯐꯤꯗꯣ ꯌꯥꯝ ꯐꯩ ꯍꯥꯏꯕ ꯑꯩꯅ ꯑꯩꯅ ꯀꯩꯅꯣ ꯇꯧꯔꯛꯗ ꯃ ꯐꯤꯗ ꯌꯥꯝ ꯐꯃꯍꯟꯕꯒꯤꯅ ꯑꯗꯨꯝ ꯂꯧꯔꯛꯝꯃꯦ ꯑꯗꯣ ꯑꯗꯨꯃꯥꯏꯅ ꯑꯗꯨꯝ ꯁꯣꯟꯗꯤ ꯁꯣꯟꯅꯔꯕꯅꯦ ꯑꯩꯈꯣꯏꯅ ꯉꯥꯡꯅꯕ ꯍꯩ ꯗꯕ ꯋꯥꯟ ꯍꯧꯖꯤꯛꯀꯥꯟꯗꯤ ꯍꯧꯖꯤꯛꯀꯥꯟꯗꯤ ꯁꯦꯀꯦꯟ ꯍꯦꯟꯅ ꯍꯦꯟꯅ ꯇꯥꯡꯉꯦꯗꯅ ꯁꯦꯀꯦꯟ ꯍꯦ ꯍꯦꯟꯅ ꯇꯥꯡꯉꯦ ꯍꯧꯖꯤꯛꯀꯥꯟꯗꯤ ꯑ ꯁꯤ ꯂꯩ ꯂꯤ ꯑꯁ ꯈꯪꯗꯦ ꯈꯪꯗꯦ ꯑꯩꯗꯤꯅꯦ ꯍꯧꯖꯤꯛ ꯄꯩꯁꯥꯁꯤꯗ ꯈꯔ ꯄꯥꯏꯔꯗꯤ ꯐꯥꯔꯁꯇ ꯁꯦꯀꯦꯟꯗ ꯂꯏꯕꯩ ꯌꯥꯕ ꯈꯔ ꯂꯩꯒꯦꯅ ꯈꯜꯂꯤꯕꯅꯤ
ꯎꯝ ꯅꯪ
ꯎꯝ ꯃꯥꯅꯤꯅꯦ
ꯑꯩꯈꯣꯏꯁꯨ ꯑꯗꯨꯒꯤ ꯑꯁꯥꯗꯅꯤꯅ ꯍꯤꯡꯉꯤꯕꯁꯦ
ꯑꯗꯣ ꯅꯣꯏ ꯃꯦꯀꯞ ꯇꯝꯕ ꯆꯠꯀꯅꯤ ꯍꯥꯏꯗꯣ ꯀꯔꯥꯏ ꯀꯥꯏꯗꯅꯣ ꯑꯩꯅꯗꯤ ꯅꯣꯏ ꯈꯨꯔꯥꯏꯗ ꯆꯠꯍꯅꯤꯡꯉꯤ
ꯈꯪꯗꯦ ꯑꯗꯨꯗꯣ ꯄꯩꯁꯥ ꯆꯥꯎꯕ꯭ꯔꯣ ꯆꯥꯎꯗꯕ꯭ꯔꯣ ꯑꯗꯨꯨꯏ ꯌꯦ
ꯂꯨꯄꯥ ꯂꯤꯁꯤꯡ ꯑꯍꯨꯝꯂ ꯀꯩꯅꯣ ꯑꯣꯏ
ꯑꯗꯨ ꯑꯗꯨ ꯑꯣꯏꯗꯤ ꯌꯥꯏ
ꯄꯠꯇꯨꯕꯨꯗꯤ ꯄꯩꯁꯥ ꯐꯪꯗꯅꯕ ꯊꯕꯛꯁꯤ ꯌꯥꯝ ꯀꯟꯅ ꯁꯤꯜꯂꯦ ꯄꯣꯠꯇꯨ ꯂꯩꯔꯗꯤ ꯑꯗꯨꯝ ꯌꯥꯝ ꯊꯨꯅ ꯆꯠꯄ ꯌꯥꯔꯦ ꯅ
ꯀꯩꯅꯣꯅꯦ ꯑꯃꯨꯛ ꯎꯝ ꯑꯁꯅꯥꯀꯟꯗ ꯇꯧꯔꯝꯕꯩꯗꯣ
ꯎꯝ ꯅꯆꯦꯅ ꯇꯧꯔꯝꯕꯗꯣ
ꯑꯥ
ꯂꯥꯄꯦꯖꯔꯤ
ꯂꯥꯞꯄꯨꯗꯤ ꯂꯥꯞꯄꯨꯗꯤ ꯂꯥꯞꯄꯦ ꯑꯗꯨꯗꯨꯅ ꯑꯃꯨꯛ ꯐꯖꯕ ꯃꯥꯜꯂꯦ ꯍꯥꯏꯕ ꯃꯣꯏꯒꯤ ꯀꯀꯤ ꯆꯀꯦꯗꯨꯣ
ꯑꯗꯨꯗꯤ ꯅꯣꯏ ꯅꯣꯏꯅꯁꯥꯟꯅꯁꯗ ꯂꯩꯗꯣꯏꯅꯦ ꯃꯥꯒꯤꯗꯣ ꯈꯪꯗꯦ ꯑꯗꯣ ꯅꯣꯏ ꯅꯖꯤꯒ ꯂꯩꯃꯤꯟꯅꯕ ꯑꯃ ꯅꯔꯁ ꯑꯣꯏ ꯕꯦꯇꯅꯔꯤ ꯅꯔꯁ ꯑꯣꯏꯕꯤꯗꯣ ꯑꯗꯨꯁꯨ ꯃꯥꯅ ꯇꯝꯃꯤꯔꯁꯨ ꯑꯐꯥꯎꯕꯅꯤ ꯀꯩꯅꯣ ꯑꯗꯨꯗ ꯃꯥ ꯀꯩꯁꯨ ꯐꯖꯗꯦ ꯅꯪꯉꯣꯟꯗ ꯀꯦꯕ ꯀꯥꯟꯗ ꯈꯪꯉꯦꯕ ꯑꯩꯅ ꯍꯟꯇꯛ ꯂꯥꯏ ꯍꯔꯥꯎꯕꯒꯤ ꯀꯦꯕꯗꯣ ꯃꯥꯗꯣ ꯑꯃ ꯈꯪꯗꯦ ꯃꯊꯟꯇ ꯀꯦꯕꯕꯨꯗꯤ ꯗꯤ ꯃꯊꯟꯇ ꯁꯨꯝ ꯀꯦꯖꯔꯛꯄꯒꯤ ꯃꯊꯟꯇ ꯀꯦꯕꯕꯨꯗꯤ ꯈꯔ ꯍꯩꯔꯁꯨꯀꯣ ꯃꯤꯉꯣꯟꯗ ꯀꯦꯕ ꯀꯥꯟꯗ ꯁꯤꯒꯤ ꯃꯥꯏꯗꯥꯁꯤꯗ ꯁꯤ ꯆꯥꯟꯅꯒꯅꯤ ꯍꯥꯏꯕꯁꯦ ꯃꯥ ꯈꯪꯗꯦꯕ ꯂꯤꯞ ꯏꯁꯇꯤꯛ ꯁꯪꯉꯛꯄ ꯑꯗꯒꯤ ꯄꯤꯁꯨꯝꯗꯨꯗ ꯑꯗꯨꯝ ꯈꯪꯉꯦꯕ ꯑꯩꯅ ꯃꯥꯗꯣ ꯈꯔ ꯐꯖꯕ ꯋꯥꯠꯂꯤꯁꯦ ꯅꯆꯦꯅ ꯀꯦꯑꯕꯅ ꯑꯃꯨꯛ ꯈꯔ ꯐꯖꯩꯗꯅ ꯑꯩꯅꯕꯨꯗꯤ ꯍꯥꯏꯕꯨꯗꯤ ꯍꯥꯏꯔꯕꯅꯦꯕ ꯑꯩꯈꯣꯏꯅ ꯑꯗꯨꯝ ꯀꯦꯕ ꯍꯩꯔꯁꯨ ꯍꯩꯇ꯭ꯔꯁꯨ ꯈꯔ ꯈꯪꯉꯤꯗꯅ ꯁꯤꯒꯤ ꯃꯥꯏꯗꯥꯁꯤꯗ ꯁꯨꯃꯥꯏꯅ ꯇꯧꯔꯗꯤ ꯄꯛꯄ ꯄꯛꯇꯕ ꯑꯗꯒꯤ ꯀꯦꯔꯤꯕ ꯂꯤꯞꯁꯇꯤꯛꯇꯨꯒꯁꯨ ꯀꯩꯇ ꯀꯦꯔꯦꯔꯤꯕ ꯈꯨꯀꯦꯗꯨꯒꯁꯨ ꯆꯥꯟꯅꯕ ꯆꯥꯟꯅꯗꯕ ꯍꯥꯏꯕ ꯂꯩꯗꯅ ꯃꯥꯅ ꯑꯗꯨ ꯏꯈꯪ ꯈꯪꯗꯕꯩ ꯇꯥꯏꯞꯇ ꯇꯧꯕ ꯑꯃ ꯌꯥꯎꯋꯦꯕ ꯃꯊꯟꯇ ꯀꯦꯕꯨꯗꯤ ꯄꯪꯐꯝ ꯑꯃ ꯐꯖꯕ ꯑꯗꯨ ꯃꯤꯉꯣꯟꯗ ꯀꯦꯔ ꯀꯥꯟꯗꯗꯤ